ꯊꯛ ꯊ ꯊꯅꯤ ꯆꯣꯡꯊꯣꯛ ꯆꯣꯡꯁꯤꯟꯁꯤꯗ ꯎꯝ
ꯍꯥꯏꯗꯤ ꯀꯩ ꯍꯥꯏꯥꯏꯅꯤ
ꯃꯁꯥ ꯃꯗꯗꯤ ꯄꯖ ꯍꯥꯏꯌꯦꯕꯀꯣ ꯎꯝ ꯑꯗꯨꯒ ꯁꯤ ꯍꯪꯕ ꯃꯇꯝꯗ ꯍꯥꯏꯔꯛꯑꯦꯕꯦꯝꯃꯥ ꯑꯩ ꯑꯩ ꯃꯥꯁꯦ ꯍꯧꯖꯤꯛ ꯍꯪꯕ ꯃꯇꯝ
ꯃꯥꯅꯦꯣ
ꯕ ꯃ ꯃꯆꯤꯟꯅ ꯈꯨꯨꯞ ꯀꯟꯅ ꯋꯥꯍꯩ ꯃꯉꯣꯟꯗ ꯑꯟꯁꯔ ꯋꯥꯠꯇꯦ ꯃꯥ ꯀꯣꯛꯇ ꯁꯥꯖꯠꯂꯒ ꯏꯔꯝꯗꯣꯏꯅꯤ ꯃꯥꯉꯣꯟꯗ ꯉꯥꯡꯉꯤꯁꯦ ꯑꯍꯟ ꯀꯌꯥꯅꯣꯗꯤꯦꯝ ꯃꯥꯜꯂꯦ ꯅꯤꯄꯥꯜ ꯃꯥꯄꯜꯗꯅꯤ ꯉꯥꯡꯉꯁꯦ
ꯐꯖꯔꯦꯅꯦ ꯑꯗꯣ ꯈꯪꯗꯦ ꯍꯧꯖꯤꯛꯄꯨꯗꯤ ꯍꯣꯏ
ꯏꯃꯥ ꯑꯩꯅ ꯅꯉꯣꯟꯗ ꯍꯥꯏꯗ꯭ꯔꯤ ꯑꯣ ꯗꯦꯃꯣꯀ꯭ꯔꯦꯁꯤꯑꯅ ꯂꯥꯑꯣ ꯈꯣꯡ ꯂꯣꯏꯔꯦ ꯏꯃꯨꯡꯁꯦꯅ
ꯍꯦꯃ ꯀꯩꯩꯅꯣ ꯍꯥꯌꯁꯤꯕꯣ
ꯁꯤ ꯗꯦꯃꯣꯀ꯭ꯔꯦꯁꯤ ꯀꯔꯤ ꯀꯔꯤ ꯀꯔꯤ ꯍ꯭ꯌꯨꯃꯦꯟ ꯔꯥꯏꯠ ꯇꯧꯗꯨꯅ ꯂꯧꯔꯦ ꯃꯥꯁꯦ ꯅꯝꯊꯅ ꯊꯝꯃꯤ ꯑꯁ ꯑꯩ ꯑꯩꯁꯤꯔꯦ ꯏꯕꯦꯝꯄ
ꯀꯩꯅꯣ ꯌꯥꯝ ꯄꯤꯛꯑꯝꯕ ꯑꯉꯥꯡ ꯃꯌꯥꯝꯗꯣ ꯁꯨꯃꯥꯏꯅ ꯇꯧꯈ꯭ꯔꯕ ꯍꯧꯖꯤꯛ
ꯅꯣꯏꯒꯤ ꯃꯦꯂꯤꯅꯤ ꯀꯣꯛꯇ ꯑꯩꯉꯣꯟ ꯇꯧꯔꯛꯀꯅꯤꯨ ꯀꯥꯏꯅ ꯇꯧꯈꯤꯕꯒꯦ ꯃꯈꯣꯏꯁꯦ ꯍꯣꯏꯗꯗꯤ ꯑꯩꯅ ꯑꯩꯁꯨ ꯟꯁꯤꯅꯦ ꯍꯥꯏꯕ
ꯆꯨꯝꯗꯤ ꯆꯨꯝꯗꯣꯔꯤꯕ ꯌꯥꯝ ꯅꯣꯛꯅꯤꯡꯉꯦ
ꯑꯗꯣ ꯑꯩꯅ ꯍꯥꯏꯗꯣꯏꯔꯤꯁꯦꯀꯣ ꯎꯝ
ꯑꯗꯣ ꯀꯦꯏꯝ
ꯇꯟꯒꯤꯗꯦꯗꯟ ꯎꯝ
ꯂꯥꯏꯔꯤꯛ ꯄꯥꯕ ꯍꯥꯏꯗꯣ ꯃꯤ ꯂꯥꯡꯊꯣꯛꯑꯒ ꯑꯣꯏꯅ ꯂꯣꯏ ꯀꯔꯤꯅ
ꯎꯝ
ꯎꯝ
ꯈꯪꯕꯔꯥ ꯑꯩꯅ ꯍꯥꯏꯕꯤꯔꯤꯁꯦ
ꯍꯣꯌꯅꯦ ꯈꯪꯉꯦꯅꯦ
ꯀꯤ ꯃꯇꯥꯡꯗꯗꯤ ꯁꯤꯕꯣ ꯒꯨꯝꯕ ꯑꯣꯏꯍꯜꯂꯣ
ꯎꯝ
ꯑꯗꯨꯅꯤ ꯋꯥꯔꯤ ꯍꯥꯏꯕꯕꯣ
ꯦ ꯎꯝ ꯑꯗꯨ ꯑꯗꯨꯝ ꯀꯝꯇ ꯂ ꯈ ꯀꯗꯤ ꯇꯧꯗꯦ
ꯀꯩꯅꯣ ꯂꯪ
ꯍꯥꯏꯗꯤ ꯑꯩ ꯉꯥꯎ ꯁꯥꯟꯅꯗꯅ ꯈꯣꯠꯇꯅ ꯇꯧꯕꯗ ꯀꯩꯝ ꯇꯧꯗꯦ ꯃꯥꯏꯕꯨ ꯒꯦꯝ ꯈꯔ ꯁꯥꯟꯅꯕ ꯇꯂꯣꯏ ꯐ ꯇꯥꯏꯗ ꯃꯣꯕꯥꯂꯤꯖ ꯈꯔ ꯁꯅ ꯏꯟꯁꯇꯒ꯭ꯔꯝ ꯐꯔ ꯄꯥꯏ ꯒꯦ ꯆꯠꯇ ꯆꯩ ꯁꯥꯕ ꯐꯔꯦ ꯑꯗꯣ ꯍꯥꯏꯔꯒ ꯃꯥꯗ ꯅꯅꯥ ꯏꯟꯅ ꯑꯣꯞꯁꯟ ꯂ ꯑꯣꯏꯦꯗꯅ
ꯎꯝ
ꯑꯗꯨꯗꯨꯒ ꯀꯩꯅꯣ ꯇꯧꯔꯤꯕ ꯃꯣꯏ ꯍꯣꯝ ꯁꯥꯏꯟꯁ ꯂꯩꯇꯦꯕ ꯣꯁꯞꯀꯤ ꯑꯗꯨ ꯃꯃꯥꯡꯗꯗꯤ ꯂꯩꯕ ꯈꯪꯗꯦ ꯍꯟꯗꯛ ꯂꯩꯇ꯭ꯔꯕ ꯑꯗꯨꯗ ꯀꯝꯄ꯭ꯌꯨꯇꯔ ꯑꯗꯨꯗꯤ ꯑꯣꯖꯥꯗ ꯇꯨꯏꯁꯟ ꯆꯠꯀꯅꯤ ꯅꯠꯇ꯭ꯔꯗꯤ ꯉꯝꯃꯣꯏ ꯍꯩ ꯌꯥꯝ ꯂꯨꯏ ꯈꯣꯠꯂꯦꯅ ꯍꯥꯏꯕ ꯑꯗꯨꯗꯒꯤ ꯍꯥꯔꯃꯦꯁ ꯂꯧꯧꯒꯦꯌꯦ ꯂꯥꯏꯔꯤꯛ ꯍꯩꯕꯒ ꯍꯥꯏꯔꯦꯝꯃꯦꯁꯇꯣꯏ ꯂꯧꯅꯩ ꯂꯥꯏꯔꯤꯛ ꯍꯩꯇꯕ ꯍꯗ ꯇꯥꯕ ꯉꯝꯃꯣꯏ ꯆꯦꯛꯁꯤꯟꯅꯑꯌꯦ ꯍꯦꯛꯇ ꯏꯃꯨꯡꯁꯦ ꯏꯔꯥꯡ ꯊꯣꯛꯑꯦ ꯍꯥꯏꯔꯥꯃꯦꯁ ꯂꯧꯅꯤ ꯃꯃꯥꯟꯕ ꯀꯩ ꯂꯣꯏ ꯂꯧꯈ꯭ꯔꯦꯅ ꯑꯗꯨꯗꯗꯨ ꯀ ꯃꯥꯗꯣ ꯍꯥꯟꯅꯗꯒꯤ ꯃꯈꯨꯠ ꯃꯁꯥꯗꯣ ꯁꯦꯝꯕ ꯈꯣꯠꯄ ꯈꯔ ꯍꯩꯖꯩꯑꯕ ꯌꯨꯇꯨꯕ ꯇ ꯌꯦꯡꯉ ꯁꯦꯝ ꯁꯦꯝꯃꯦ ꯀꯩꯅꯣ ꯌꯦꯛꯄꯁꯨ ꯌꯥꯝ ꯍꯩꯌꯦꯕ
ꯎꯝ
ꯀꯩꯀꯩꯅꯣ ꯁꯤꯜꯂ ꯐꯉꯦꯛꯇ ꯌꯦꯛꯑꯦꯕ ꯑꯗꯨꯗꯒꯤ ꯑꯩꯈꯣꯏꯅ ꯀꯩꯅꯣꯗꯣ ꯐꯥꯏꯅꯥꯟꯁ ꯑꯣꯏꯅ ꯂꯧꯍꯜꯂꯕ
ꯎꯝ ꯎꯝ ꯑꯗꯨꯅ ꯐꯩ ꯀꯩꯅꯣ
ꯑꯗꯨꯗꯨꯒꯅꯦ ꯑꯣꯖꯥꯁꯤꯅ ꯑꯍꯥꯟꯕ ꯊꯦꯡꯅꯕ ꯅꯨꯃꯤꯠꯁꯤꯗ ꯆꯦꯛꯊꯠꯄꯤꯔꯛꯦ ꯊꯤꯅ ꯃꯥꯒꯤ ꯀ꯭ꯂꯥꯁ ꯁꯥꯏꯟꯁ ꯂ ꯊꯣꯛꯕꯒꯤ ꯃꯣꯏ ꯂꯥꯏꯔꯤꯛ ꯍꯩꯇꯕꯈꯩꯗꯣ ꯑꯗꯨꯈꯩꯗꯨꯅ ꯀꯩꯅꯣꯗ ꯂꯣꯏ ꯇꯥꯍꯜꯂꯤꯌꯦ ꯀꯔꯤ ꯐꯥꯏꯅꯥꯟꯁ ꯁꯦꯛꯁꯟꯗ
ꯑꯦ
ꯁꯦ ꯐꯥꯏꯅꯥꯟꯁ ꯁꯦꯛꯁꯟ ꯑꯅꯤ ꯂꯩꯌꯦ ꯑꯗꯨꯗꯒꯤ ꯑꯣꯖꯥꯁꯤꯅ ꯃꯒꯤ ꯀ꯭ꯂꯥꯁ ꯑꯗꯨ ꯂꯧꯊꯣꯛꯑꯦ ꯑꯩꯈꯣꯏ ꯑꯅ ꯑꯉꯥꯡ ꯄꯥꯏꯈꯠꯄꯤꯔꯕ ꯑꯗ ꯑꯗꯨꯒꯒ ꯃꯥ ꯏ ꯀꯥꯍꯦꯟꯅ ꯃꯌꯥꯝ ꯃꯥꯡꯗꯨꯗ ꯑꯗꯨꯒ ꯈꯔ ꯂꯩꯔꯒ ꯃꯣꯏꯒꯤ ꯑꯦꯁꯥꯏꯟꯃꯦꯟ ꯇꯧꯔꯕ ꯑꯗꯨꯗ ꯂꯩꯀ ꯃꯥ ꯌꯨꯝꯗ ꯌꯦꯛꯑꯒ ꯄꯨꯈꯠꯄꯁꯤꯗꯩꯁꯤꯗ ꯌꯥꯝ ꯊꯤ ꯐꯖꯔꯦꯕ ꯃꯣꯏꯒꯤ ꯀꯩ ꯃꯄꯥꯟ ꯂꯝꯗꯒꯤ ꯃꯤ ꯂꯥꯛꯑꯒ ꯅꯪꯒꯤꯁꯦ ꯐꯖꯩ ꯈꯣꯠꯂꯦꯅ ꯍꯥꯏꯌꯦꯕ ꯍꯥꯏꯔꯝꯃꯤꯒꯤ ꯑꯗꯨꯗꯒꯤ ꯃꯥꯏ ꯑꯁꯥ ꯉꯁꯥꯒꯤꯗꯨꯣ ꯑꯗꯨꯗꯨꯅ ꯀꯩꯀꯩ ꯍꯥꯏꯔꯝꯃꯤꯅꯣ ꯐꯪꯉꯤꯒꯦ ꯑꯗ ꯍꯥꯏꯔꯍꯦ ꯑꯗꯨ ꯀꯩ ꯍꯥꯏ ꯭ꯔꯤ ꯑꯗꯨꯒ ꯃꯊꯪꯒꯤ ꯑꯦꯁꯥꯏꯟꯃꯦꯟ ꯇꯧꯕ ꯁꯥꯏꯒꯤꯗꯅ ꯀꯝꯄꯄꯤꯇꯤꯁꯁꯅꯦ ꯀꯅꯝ ꯑꯣꯏꯖꯔꯦ ꯑꯗꯨꯒ ꯃꯊꯪꯒꯤ ꯑꯦꯁꯥꯏꯟꯃꯦꯟ ꯑꯧꯕ ꯃꯥꯒꯤꯁꯦ ꯐꯖꯕꯁꯦ ꯌꯦꯛꯄ ꯈꯣꯠꯄꯁꯤꯗ ꯃꯌꯥꯝ ꯌꯦꯛꯄ ꯈꯣꯠꯄꯁꯤꯗꯅ ꯑꯃꯃ ꯁꯦ ꯌꯥꯝ ꯐꯖꯕꯁꯦ ꯅꯪ ꯀꯅꯥꯅ ꯃꯇꯦꯡ ꯄꯥꯡꯉꯦ ꯀꯥꯏꯅ ꯐꯪꯉꯦ ꯑꯉꯥꯡꯁꯤꯗ ꯑꯁꯤꯁ ꯑꯩꯃꯗꯤ ꯁꯥꯎꯅꯤꯡ ꯃ ꯑꯗꯨꯒ ꯆꯞ ꯃꯥꯟꯅꯗ ꯌꯦꯛꯁꯜꯂꯝꯃꯦꯌꯦ ꯑꯗꯨꯒꯦ ꯎꯝ ꯑꯩꯈꯣꯏꯗ ꯆꯨꯞꯄ ꯌꯦ ꯑꯗꯥꯒ ꯇꯧꯕꯤꯔꯦ
ꯑꯗꯨꯅꯦ ꯀꯔꯤꯅꯣ ꯍꯦꯟꯃꯟꯗ꯭ꯔꯣ ꯑꯣꯖꯥꯗꯣ ꯅꯨꯄꯥꯔꯣ
ꯍꯣꯏ ꯅꯨꯄꯥꯅꯦ ꯑꯗꯨꯗꯨꯒ ꯍꯟꯗꯛꯀꯤ ꯀꯩꯅꯣꯁꯤꯗꯅ ꯍꯟꯗꯛ ꯑꯦꯁꯥꯏꯟꯃꯦꯟ ꯇꯧꯈꯔ꯭ꯦ ꯕ ꯉꯔꯥꯡ ꯅꯍꯥꯟ ꯃꯥꯁꯦ ꯍꯦꯛꯇ ꯇꯨꯝꯗꯅ ꯆꯥꯒꯤꯨꯝꯅꯕ ꯅꯨꯃꯤꯠ ꯍꯨꯝꯅꯤꯃꯨꯛ ꯑꯦꯁꯥꯏꯟꯃꯦꯟ ꯇꯔꯨꯛꯔꯂꯥ ꯀꯩꯅꯣꯝ ꯌꯦꯛ ꯅꯦꯕ ꯑꯗꯨ ꯌꯦꯛꯄꯁꯤꯗ ꯌꯥꯝ ꯐꯖꯕ ꯑꯃ ꯌꯦꯛꯈꯤꯕꯅꯦꯕ ꯑꯗꯨꯗꯣ ꯂꯦꯟꯁ꯭ꯀꯦꯞ ꯌꯦꯛꯎ ꯍꯥꯏꯕꯅꯦꯕ ꯑꯗꯣ ꯑꯗꯨꯒ ꯅꯪꯒꯤ ꯂꯣꯛꯇꯥꯛ ꯂꯦꯛꯁꯦ ꯌꯥꯝ ꯐꯖꯩ ꯍꯥꯏꯔꯛꯑꯦꯌꯦ ꯃꯥꯕꯥꯗꯤ ꯅꯣꯛꯄꯗ ꯁꯤꯔꯦꯌꯦ ꯂꯣꯛꯇꯥꯛ ꯅꯠꯇꯦꯕ ꯃꯥꯅ ꯌꯦꯛꯏꯗꯣ ꯑꯗꯨꯗꯨꯒ ꯑꯗꯨꯗꯨꯒ ꯑꯣꯖꯥꯗꯨꯅ ꯃꯤꯡꯒ ꯍꯪꯍꯧꯌꯦ ꯌꯦ ꯑꯗꯒꯤ ꯌꯨꯝꯒꯁꯦ ꯪ ꯑꯩꯉꯣꯟꯗ ꯇꯨꯏꯁꯟ ꯂꯥꯛꯎ ꯀꯥꯍꯥꯌꯦ ꯌꯦ ꯑꯣꯖꯥꯁꯦ ꯃꯂꯣꯝ ꯗꯩꯅꯦꯕ ꯑꯗꯨꯗꯨꯒ ꯀꯥꯏꯗꯩꯩꯅꯣꯅ ꯊꯥꯡꯃꯩꯕꯟꯗꯩꯅꯦ ꯍꯥꯏꯒꯤ ꯑꯣ ꯑꯗꯤ ꯌꯥꯔꯔꯣꯏ ꯍꯥꯏꯌꯦꯌꯦ ꯍꯥꯌꯗꯤ ꯂꯞꯄꯦꯗꯅ ꯌꯥꯝꯅ ꯑꯗꯨꯒ ꯑꯇꯣꯞꯄ ꯁꯞꯖꯦꯛ ꯇ꯭ꯋꯨꯁꯟ ꯆꯠꯅ ꯃꯇꯝꯅꯤꯅ ꯍꯧꯖꯤꯛꯇꯤ ꯑꯗꯨꯒ ꯁꯥꯔ ꯑꯩ ꯌꯥꯔꯅꯤ ꯑꯩ ꯏꯊꯟ ꯍꯣꯠꯅꯖꯒꯦ ꯃꯤ ꯑꯗꯨꯗꯨꯒ ꯃꯥꯏ ꯃꯃꯥꯡꯒꯤ ꯄꯦꯟꯇꯤꯡ ꯑꯃ ꯃꯣꯏ ꯃꯄꯥꯟ ꯂꯝꯒꯤ ꯃꯤꯅ ꯀꯩꯅꯣ ꯇꯧꯋꯤ ꯍꯥꯏꯕꯗꯣ ꯑꯗꯨꯗꯣ ꯃꯥ ꯃꯣꯏ ꯀꯩꯅꯣꯗ ꯊꯦꯠ ꯍꯥꯏꯕꯅꯦꯕ
ꯋꯥ
ꯑꯗꯨꯗ ꯊꯦꯠꯄꯗꯣ ꯍꯟꯗꯛꯀꯤꯁꯤꯁꯨ ꯏꯁꯀꯦꯠ ꯀꯩ ꯏꯁꯀꯦꯠꯆꯤꯡ ꯍꯥꯏꯕ ꯀꯝ ꯍꯥꯏꯅꯤ ꯏꯁꯀꯦꯠꯁ ꯇꯧꯕꯗꯣ ꯀꯂꯔ ꯁꯪꯕꯤ ꯅꯠꯇꯕꯗꯣ ꯑꯗꯨꯗꯗꯤ ꯊꯦꯠꯄ ꯌꯥꯗꯦꯕ ꯑꯗꯨ ꯃꯣꯏꯅ ꯍꯧꯖꯤꯛꯀꯤ ꯃꯥꯒꯤ ꯑꯣꯖꯥꯗꯨꯅ ꯍꯦꯠ ꯃꯤꯁꯇ꯭ꯔꯤꯁꯇ ꯐꯣꯟ ꯇꯧꯋꯦꯌꯦ ꯈꯨꯗꯛꯇ ꯑꯗꯨꯒ ꯏꯁꯀꯦꯠꯇꯨꯖꯨ ꯊꯦꯠꯀꯦꯅ ꯍꯥꯏꯅꯩꯌꯦ ꯃꯥꯒꯤꯗꯤ
ꯑꯗꯨꯗꯤ ꯑꯗꯣꯝꯒꯤ ꯂꯥꯏꯟꯗꯨꯗ ꯑꯗꯨꯝ ꯆꯠꯍꯜꯂꯣ ꯀꯩꯅꯣ
ꯎꯝ ꯆꯠꯍꯜꯗꫭꯏꯅꯦ ꯃꯥꯒꯤꯗꯤ ꯂꫭꯏ ꯂꯧꯁꯜ ꯍꯧꯋꯦꯌꯩ ꯃꯤ ꯃꯉꯥꯃꯨꯛꯀꯤ ꯂꯧꯁꯜꯂꯦꯌꯦ ꯇꯟꯅ ꯃꯣꯏꯒꯤ ꯐꯖꯕ ꯈꯜꯂꯒ ꯑꯃ ꯑꯅꯤꯗꯪ ꯂꯧꯈꯠꯂꯤꯌꯦ ꯃꯥꯒꯤꯅ ꯂꫭꯏ ꯂꯧꯈꯠ ꯍꯧꯋꯦꯌꯦ ꯍꯥꯖꯤꯛꯐꯧ ꯄꯤꯊꫭꯛ ꯇꯔꯤ ꯊꯦꯠꯂꯅꯤ ꯑꯗꯨꯗꯒꯤ ꯑꯩꯈꯣꯏ ꯄꯥꯅ ꯃꯥꯒꯤ ꯀꯩꯅꯣꯒꯤ ꯀꯂꯔꯗꯣ ꯂꯨꯄꯥ ꯆꯥꯝꯃꯔꯤ ꯌꯥꯡꯈꯩ ꯄꯤꯕ ꯃꯃꯥꯡꯗꯁꯨ ꯑꯅꯤ ꯑꯍꯨꯝ ꯂꯩꯈ꯭ꯔꯦꯕ ꯍꯟꯗꯛꯀꯤꯁꯤꯅ ꯄꯦꯁꯇꯦꯜ ꯍꯥꯏꯕ ꯀꯩꯅꫭꯝ ꯌꯥꯏꯃꯤ ꯑꯗꯨ ꯆꯥꯝꯔꯤ ꯌꯥꯡꯈꯩꯖꯦ ꯑꯩꯈꫭꯏ ꯄꯥ ꯊꯛ ꯊꯛꯅꯤ ꯈꯑ ꯂꯩꯒꯤꯕꯅꯦꯕ ꯑꯗꯨꯒ- ꯑꯩꯈꫭꯏꯗꯤ ꯀꯁ ꯄꯩꯁꯥ ꯃꯃꯜ ꯍꯟ ꯆꯠꯂꯦꯅ
ꯂꯣꯏꯔꯦ ꯏꯕꯦꯝꯃ
ꯀꯩꯕꯥ
ꯎꯝ
ꯑꯗꯨꯅꯤ ꯑꯥꯔꯠꯁꯇꯥ ꯑꯗꯨꯝ ꯆꯠꯍꯜꯂꫭ ꯀꯩꯅꯣ ꯑꯗꯨꯗꯤ ꯌꯥꯝ ꯊꯤꯅ
ꯎꯝ ꯑꯗꯨꯖꯨ ꯑꯉꯥꯡꯖꯦ ꯌꯥꯝ ꯊꯥꯒꯠꯄꯁꯩ ꯌꯥꯗ꯭ꯔꯦ ꯃꯥꯅ ꯌꯦꯛꯄ ꯍꯩꯔꯤꯖꯦ ꯁꯤꯜꯂ ꯌꯦꯛꯄꯗꯨꯣ ꯈꯛꯇꯅꯦꯕꯀꯣ ꯍꫭꯏ ꯌꯨꯇ꯭ꯋꯨꯕ ꯀꯨꯝꯕꯗꯒꯤ ꯄꯦꯟ ꯗ꯭ꯔꯦꯁꯀꯨꯝꯕꯗꯒꯤ ꯗꯥꯏꯔꯦꯛꯁ ꯃꯁ ꯊꯥꯒꯤꯠ ꯆꯦꯇꯔ ꯅꯣꯏ ꯅꯁꯥ ꯅꯁꯥꯒ ꯂꯩꯌꯦ ꯑꯣꯅꯗꯤ ꯍꯥꯏꯗ꯭ꯔꯤꯕ ꯑꯣꯖꯥꯁꯤꯅ ꯑꯃꯠꯇ ꯇꯝꯕꯤꯗꯦ ꯑꯉꯥꯡ ꯃꯣꯖꯦ ꯈꯕ꯭ꯔꯥ ꯎꯝ ꯀꯔꯤ ꯇꯥꯛꯏꯅꯣ ꯈꯪꯗꯦ ꯀꯔꯤ ꯇꯝꯕꯤꯅꯣ ꯈꯪꯗꯦ ꯃꯁꯥꯅ ꯍꯦꯛ ꯆꯕ ꯉꯥꯛꯇꯅꯦ ꯑꯩꯟ ꯎꯔꯤꯁꯤ
ꯎꯍꯝ
ꯐꯠꯇꯕ ꯑꯈꯣꯏꯒꯨꯝꯕꯅ ꯂꯧꯔꯝꯃꯗꯤ ꯅꯍꯥꯟ ꯐꯦꯜ ꯑꯣꯏꯔꯅꯤ ꯍꯥꯏꯕ
ꯇꯧꯋꯥꯏꯕ
ꯑꯗꯨꯅꯤ ꯐꯥꯏꯅꯦꯜꯗ ꯈꯣꯏꯅꯝꯃ ꯄꯣꯠ ꯆꯣꯏ ꯁꯥꯕꯤꯅꯤꯌꯦ ꯎꯝ ꯑꯗꯨ ꯑꯃ ꯆꯥꯏꯅꯤꯁꯇꯒ ꯌꯥꯎꯕꯗꯣ ꯁꯤ ꯗ꯭ꯔꯃꯥꯗ ꯎꯝ ꯑꯗꯨꯒꯤ ꯑꯩꯅ ꯑꯩꯗꯤ ꯎꯕ ꯐꯪꯉꯔꯣꯏꯕ ꯑꯗꯩ ꯃꯣꯏꯅ ꯑꯁꯥꯕꯗꯁꯨ ꯑꯥꯗ ꯊꯝꯍꯧꯗꯣꯏꯅꯤ ꯌꯨꯝꯗ ꯊꯔꯣꯏꯌꯦ
ꯎꯝ ꯅꯨꯡꯉꯥꯏꯅꯤ ꯑꯗꯨꯒꯨꯝꯕ ꯁꯥꯔꯗꯤ
ꯎꯝ ꯑꯩꯅ ꯄꯣꯁ ꯌꯥꯝ ꯇꯥꯕꯅꯦ ꯑꯗꯨꯒꯨꯝꯕ ꯁꯥꯕꯗꯣ ꯍꯥꯏꯕ ꯈꯡꯉꯦꯌꯦ ꯃꯥꯁꯨ
ꯅꯪ ꯏꯅꯥꯎꯄꯥꯁꯦ ꯅꯪ ꯅꯪꯅ ꯃꯥꯏ ꯋꯥꯔꯤ ꯁꯥꯕꯗ ꯃꯥꯒꯤ ꯃꯥꯥꯏ ꯂꯥꯏꯔꯤꯛꯀ ꯄꯥꯕ ꯂꯣꯏ ꯇꯣꯛꯈ꯭ꯔ ꯃꯥꯜꯂꯦ ꯇꯥꯈꯤꯗ꯭ꯔꯦ ꯃꯈꯣꯟꯒ
ꯄꯥꯔꯤꯁꯨ
ꯍꯩꯗꯤ ꯍꯩꯅ ꯑꯗꯨꯗꯤ ꯌꯥꯝ ꯊꯤꯅ
ꯎꯝ ꯗ꯭ꯔꯣꯌꯤꯡꯒꯤ ꯃꯔꯝꯗ ꯍꯥꯏꯔꯒ ꯃꯥ ꯀꯩꯐꯥꯎꯖꯝꯃꯦ ꯍꯥꯟꯅꯗꯤ ꯈꯔ ꯏꯀꯥꯏꯖꯔꯝꯃꯦ
ꯎꯍꯝ ꯀꯩꯒꯤ ꯏꯀꯥꯌꯗꯣꯏꯅꯣ
ꯁꯨꯝ ꯑꯩꯈꯣꯏꯅ ꯄꯥꯡꯊꯥ ꯊꯒꯠꯄꯁꯦ ꯏꯀꯥꯏꯆꯔꯤꯕ
ꯏꯁ
ꯍꯧꯖꯤꯛꯇꯤ ꯃꯁꯥꯅ ꯌꯥꯅꯤꯡꯉꯦ ꯃꯥꯅ ꯍꯥꯏꯅꯦ ꯃꯥꯒꯤ ꯂꯣꯏ ꯂꯧꯁꯤꯟꯒꯤꯕꯗꯣ ꯍꯔꯥꯎꯃꯟꯗꯅ ꯀ꯭ꯂꯥꯁꯇꯨꯃ ꯈꯪꯍꯟꯅꯤꯡꯉꯤꯌꯦ ꯑꯩꯒꯤꯗꯤ ꯂꯣꯏ ꯂꯧꯁꯟꯈꯤ ꯍꯥꯏꯅꯤꯡꯉꯤꯌꯦ ꯌꯨꯝ ꯍꯦꯛ ꯌꯧꯕꯒ ꯆꯦꯟꯖꯜꯂꯣ ꯇꯃꯩ
ꯑꯥꯔꯠꯁꯇꯣ ꯂꯧꯍꯜꯂꯣ ꯏꯕꯦꯝꯃ ꯌꯥꯔꯦ ꯌꯥꯝ ꯊꯤꯅ ꯆꯥꯟꯅꯕ ꯑꯃ ꯐꯪꯉꯦ ꯃꯁꯥꯒꯤ ꯑꯣꯏꯅ
ꯎꯝ ꯍꯣꯕꯤ ꯑꯣꯏꯅ ꯊꯝꯍꯟꯅꯤꯗ ꯃꯥꯗꯤ ꯈꯔ ꯃꯈꯨꯠ ꯃꯁꯥ ꯍꯩꯕꯅꯤꯅ ꯏꯟꯖꯤꯟꯅꯤꯌꯥꯔꯒꯨꯝꯕꯗ ꯏꯟꯒꯦ ꯑꯁꯥꯏꯗꯗꯤ ꯀꯩꯁꯨ ꯐꯥꯎꯗꯦꯗꯅ
ꯍꯣ ꯑꯗꯨꯕꯨꯗꯤ
ꯇꯦ ꯏꯕꯦꯃ ꯄꯥꯟ ꯆꯠꯅꯕꯩ ꯃꯁꯥꯅꯒ ꯇꯧꯖꯔ ꯇꯧꯖꯗꯣꯏ ꯃꯉꯥꯏꯔꯦ
ꯑꯑꯣꯏꯕ
ꯏꯟꯖꯤꯟꯅꯤꯌꯥꯔꯒꯨꯝꯕ ꯑ ꯊꯥꯁꯦꯅꯗꯤ ꯍꯥꯏꯅꯩ ꯃꯈꯨꯠ ꯃꯁꯥ ꯁꯥꯕꯁꯨ ꯌꯥꯝ ꯍꯩꯌꯦꯕ ꯌꯦꯛꯄꯗꯩ ꯁꯥꯕꯅ ꯍꯦꯟ ꯍꯩꯌꯦꯕ
ꯎꯝ
ꯃꯣꯏ ꯍꯟꯗꯛ ꯀꯔꯤ ꯁꯥꯏꯟꯁ ꯑꯦꯛꯖꯤꯕꯤꯁꯟ ꯍꯥꯏꯕ꯭ꯔꯥ ꯇꯧꯅꯤ ꯍꯥꯏꯕꯅꯤ ꯑꯗꯨꯏꯖꯨ ꯀꯩꯅꯣꯝ ꯁꯥꯎ ꯍꯥꯏꯔꯑꯅꯤ ꯕꯣꯜꯀꯦꯅꯣ ꯏꯔꯞꯁꯟꯂ ꯀꯩꯅꯣꯝ ꯁꯥꯎꯅ ꯍꯥꯏꯖꯔꯅꯤ
ꯑꯑꯣꯏꯕ
ꯑꯈꯣꯏꯗꯤ ꯁꯨꯝꯕꯁꯦ ꯀꯩꯁꯨ ꯇꯧꯔꯛꯇꯦ ꯍꯥꯏꯕ
ꯋꯥ
ꯎꯝ ꯑꯃꯔꯣꯝꯗꯗꯤ ꯌꯥꯝ ꯐꯩꯌꯦ
ꯌꯥꯝꯊꯤꯅ ꯐꯩ ꯀꯩꯅꯣ
ꯁꯤ ꯕꯤ ꯑꯦꯁ ꯁꯤꯒꯤꯅ ꯍꯦꯟꯅ ꯁꯨꯝꯕꯁꯦ ꯀꯩꯅꯣ ꯂꯩꯌꯦ ꯆꯥꯟꯁꯀꯨꯝꯕꯁꯦ ꯃꯣꯏꯗꯅ ꯍꯦꯟꯅ ꯄꯤꯌꯦ ꯃꯈꯨꯠ ꯃꯁꯥ ꯁꯥꯕꯩꯁꯦ ꯁꯤ ꯕꯤ ꯑꯦꯁ ꯏꯗꯤ ꯂꯣꯏ ꯍꯩꯕꯅꯤ
ꯑꯈꯣꯏ ꯀꯩꯝ ꯇꯧꯗꯦꯀꯣ
ꯎꯝ ꯁꯨꯝ ꯀꯩꯅꯣ ꯇꯧꯗ ꯌꯥꯗꯦ ꯍꯥꯏꯔꯒ ꯁꯨꯝ ꯀꯩ ꯍꯥꯏꯅꯤ ꯏꯝꯄꯣꯔꯇꯦꯟꯁ ꯀꯩꯁꯨ ꯄꯤꯗꯕꯗꯣ
ꯎꯝ ꯎꯝ ꯎꯝ ꯂꯥꯏꯔꯤꯛꯇ ꯍꯦꯟꯅ ꯑꯣꯏꯒꯤꯕ ꯗꯣ
ꯎꯝ ꯁꯄꯣꯠꯄꯨꯗꯤ ꯌꯥꯝ ꯊꯧꯋꯦ ꯑꯈꯣꯏ ꯏꯁꯀ꯭ꯨꯟꯕꯨꯗꯤ
ꯑꯈꯣꯏꯒꯤꯁꯨ
ꯎꯝ
ꯑꯗꯨꯗ ꯈꯛꯅꯦ ꯍꯥꯏꯕ ꯈꯔ ꯂꯥꯡꯕ ꯐꯪꯍꯧꯋꯁ ꯑꯣ ꯖꯒꯣꯏꯁꯦ ꯌꯥꯝ ꯁꯥꯎꯔꯛꯄꯅꯦ
ꯖꯒꯣꯏꯒꯗꯤ ꯑꯣꯖꯥꯕꯨ ꯌꯥꯝꯎ ꯁꯥꯏ ꯑꯗꯨ ꯆꯤꯜꯗ꯭ꯔꯦꯟꯁ ꯗꯦꯗ ꯑꯣꯖꯥꯅ ꯁꯥꯏ ꯑꯩꯈꯣꯏ
ꯑꯩꯈꯣꯏꯒꯤ ꯆꯞ ꯃꯥꯟꯅꯩ
ꯍ ꯎꯟ ꯑꯩꯈꯣꯏ ꯃꯇꯝꯗꯗꯤ ꯎꯔꯛꯇꯦ ꯑꯣꯖꯥꯅ ꯁꯥꯇ꯭ꯔꯒꯤ ꯗꯔ꯭ꯦꯁꯗ ꯁꯦꯠꯂꯒ ꯅꯨꯄꯥꯁꯨ ꯅꯨꯄꯤꯁꯨ
ꯑꯗꯨꯁꯨ ꯇꯧꯔꯛꯑꯦ ꯑꯗꯨꯒ ꯑꯩꯈꯣꯏ ꯑꯣꯖꯥꯅ
ꯅꯣꯏꯒꯤꯅ ꯅꯨꯄꯤ ꯉꯥꯛꯇ ꯑꯣꯏꯕꯒꯤ ꯇꯧꯔꯝꯕꯁꯨ ꯑꯣꯏꯔꯝꯕꯌ꯭ꯥꯏ ꯑꯩꯈꯣꯏꯅ ꯑꯗꯨꯃꯛꯇꯤ ꯊꯧꯔꯛꯆꯩ
ꯑꯣꯏꯌꯥꯝꯅꯤ ꯑꯗꯨꯕꯨꯗꯤ
ꯎꯝ
ꯌꯥꯔꯦ ꯀꯩꯅꯣ ꯑꯉꯥꯡꯗꯣ ꯒꯤ ꯑꯣꯏꯖꯔꯁꯨ ꯑꯣꯏꯖꯔꯁꯅꯨ
ꯑꯍꯥꯟꯕꯗꯤ ꯑꯩ ꯀꯔꯤꯝ ꯈꯟꯕꯤꯔꯝꯗꯕꯅꯤ ꯍꯧꯖꯤꯛꯇꯤ ꯌꯥꯅꯤꯡꯉꯛꯇ꯭ꯔꯦꯕ ꯑꯗꯨꯒꯤ ꯀꯣꯛꯇꯣ
ꯀꯩꯒꯤꯅꯣ ꯍꯥꯏꯁꯦ
ꯁꯨꯝ ꯄꯥꯃꯛꯇꯔꯤꯅꯤꯗꯅꯥ ꯁꯨꯝ ꯄꯥꯝꯛꯇ꯭ꯔꯤꯅꯤꯗꯅ
ꯅꯨꯄꯤ ꯑꯣꯏꯅ ꯄꯥꯝ ꯃꯊꯪ ꯅꯣꯏ ꯃꯆꯤꯟ ꯅꯥꯅꯥꯎꯒꯥꯁꯦ ꯂꯣꯏꯅꯃꯛ ꯅꯨꯄꯤꯅ